ꯅꯨꯉꯥꯏꯔꯤꯕ꯭ꯔꯣ
ꯇꯥꯕ꯭ꯔꯣ
ꯇꯥꯏꯌꯦ ꯇꯥꯗꯕ꯭ꯔꯣ
ꯍꯧꯖꯤꯛꯇꯤ ꯈꯔ ꯈꯔ ꯇꯥꯔꯦ ꯇꯥꯕ꯭ꯔꯣ
ꯇꯥꯏꯌꯦ ꯇꯥꯏꯌꯦ ꯇꯥꯏ ꯑꯩꯕꯨꯗꯤ ꯁꯦꯡꯅ ꯇꯥꯏ ꯑꯩ ꯂꯧꯗ ꯆꯠꯂꯨꯒꯦ ꯍꯥꯏꯕ
ꯂꯧꯗ ꯆꯠꯂꯤ ꯍꯥꯏꯕꯥ ꯇꯥꯏꯌꯦ ꯀꯔꯤ ꯊꯕꯛ ꯁꯨꯔꯤꯅꯣ
ꯏꯁꯤꯡ ꯌꯦꯡꯕ
ꯀꯔꯤ
ꯅꯪꯗꯤ ꯏꯁꯤꯡ ꯌꯦꯡ
ꯑꯩꯗꯤ ꯐꯝꯃꯤ ꯐꯝꯃꯤꯌꯦ
ꯑꯣ ꯑꯣ ꯎꯝ ꯎꯝ ꯍꯝ ꯍꯣꯏ ꯍꯣꯏ ꯆꯥꯛ ꯏꯟꯁꯥꯡ ꯊꯣꯡꯕ ꯍꯧꯔꯕꯣ
ꯍꯥꯎꯗ꯭ꯔꯤꯌꯦ ꯍꯥꯎꯗ꯭ꯔꯤ ꯇꯧꯗ꯭ꯔꯤꯌꯦ ꯍꯣꯔꯦꯟ ꯄꯨꯡ ꯇꯔꯨꯛ ꯇꯔꯨꯛ ꯃꯈꯥꯏ ꯑꯗꯨꯋꯥꯥꯏ ꯊꯣꯡꯗꯧ ꯃꯥꯜꯂꯦ
ꯎꯝ
ꯍꯜꯂꯣ
ꯑꯩ ꯉꯁꯤ ꯑꯥ ꯆꯠꯅꯤꯀꯣ ꯇꯥꯏꯅꯦꯍꯦ ꯑꯩ ꯉꯁꯤ ꯑꯥ ꯆꯠꯀꯅꯦꯕ
ꯍꯣꯏ ꯍꯣꯏ ꯍꯣꯏ ꯍꯣꯏ ꯆꯠꯂꯨꯗꯅ ꯄꯨꯡ ꯀꯌꯥꯐꯥꯎ ꯆꯠꯇꯣꯏꯅꯣ
ꯍꯌꯦꯡꯐꯥꯎ ꯍꯌꯦꯡ ꯄꯨꯡ ꯇꯔꯨꯛ ꯁ꯭ꯋꯥꯏꯗ ꯂꯥꯛꯀꯅꯦꯕꯀꯣ
ꯀꯩꯒꯤꯅꯣ ꯌꯥꯝ ꯊꯦꯡꯉꯦꯁꯤꯅ ꯑꯗꯨꯅ
ꯅꯨꯃꯤꯠ ꯑꯃ ꯈꯛꯇꯅꯤꯗ
ꯑꯗꯨ ꯑꯣꯏꯔꯁꯨ ꯈꯨꯟꯊꯛꯇꯗꯤ ꯑꯃꯨꯛ ꯆꯠꯇꯣꯏꯔꯣ
ꯍꯣꯏ ꯈꯨꯟꯊꯛꯇ ꯑꯃꯨꯛ ꯆꯠꯇꯣꯏꯅꯤ ꯑꯈꯣꯏꯅꯤ ꯃꯣꯏꯅ ꯁꯦꯝꯕꯤꯔꯒꯗꯤ
ꯈꯨꯟꯊꯡꯇ ꯆꯠꯂꯗꯤ ꯑꯗꯨꯗꯁꯨ ꯆꯠꯇ꯭ꯔꯁꯨ ꯌꯥꯏ ꯌꯥꯔꯦ ꯀꯩꯅꯣ
ꯎꯝ ꯆꯠꯇꯕ ꯌꯥꯗꯕ ꯌꯥꯔꯦ ꯌꯔ ꯌꯥꯗ꯭ꯔꯦ ꯑꯩꯈꯣꯏꯒꯤ ꯂꯧꯁꯦ ꯏꯁꯤꯡ ꯀꯪꯉꯒ ꯂꯩꯔꯝꯃꯦ ꯉꯔꯥꯡ ꯑꯩꯈꯣꯏ ꯏꯅꯦ ꯆꯠꯂꯦ ꯍꯥꯏꯔꯒ ꯏꯁꯤꯡ ꯐꯖꯅ ꯌꯦꯡꯕꯤꯗꯦ ꯍꯥꯏꯌꯦ
ꯅꯣꯢꯗꯥ ꯂꯩꯏ
ꯀꯔꯤ ꯀꯣꯏꯗ ꯑꯥ ꯈꯨꯟꯗꯛꯇ ꯑꯥ ꯆꯠꯈꯤ
ꯅꯪꯅ ꯌꯦꯡ ꯁꯦꯡꯒꯗꯕꯅꯤ ꯀꯩꯅꯣ
ꯁꯤꯚꯥꯏ ꯁꯔꯒ ꯆꯠꯈꯤꯌꯦ
ꯀꯔꯤ
ꯑꯩꯁꯨ ꯅꯪꯗꯕ ꯑꯩꯁꯨ ꯅꯪꯗꯕ
ꯀꯩꯒꯤ ꯅꯪꯗ꯭ꯔꯤ ꯅꯣ
ꯎꯝꯖꯤ ꯖꯤ ꯊꯕꯛ ꯌꯥꯝ ꯂꯩꯕꯒꯤ
ꯅꯠꯇ꯭ꯔꯣ
ꯀꯔꯤꯅꯣ ꯀꯧꯕ ꯀꯩ ꯍꯥꯏꯕꯅꯣ
ꯀꯔꯤꯅꯣ
ꯆꯥ ꯀꯔꯤ ꯍꯥꯏꯕꯅꯣ ꯍꯥꯏꯕ ꯅꯪ ꯇꯕ꯭ꯔꯣ
ꯇꯥꯏꯌꯦ ꯌꯥꯗ꯭ꯔꯣ ꯑꯣ ꯇꯥꯏꯌꯦ ꯇꯌꯦ ꯑꯩꯁꯨ ꯇꯥꯏꯌꯦ ꯇꯥꯏꯌꯦ ꯇꯥꯏꯌꯦ
ꯐꯔꯦ ꯐꯔꯦ
ꯆꯥꯛ ꯌꯦꯟꯁꯥꯡꯗꯤ ꯊꯣꯡꯂꯕꯣ
ꯂꯣꯏꯕꯤꯈ꯭ꯔꯦ ꯊꯣꯡ ꯂꯣꯏꯕꯤꯈ꯭ꯔꯦ
ꯀꯩ ꯏꯟꯖꯥꯡꯅꯣ ꯖꯥꯡꯅꯣ ꯇꯥꯗꯕ꯭ꯔꯣ ꯀꯩ ꯍꯦꯟꯖꯥꯡꯅꯣꯕ ꯇꯥꯕ꯭ꯔꯣ ꯇꯗꯥꯕ꯭ꯔꯣ ꯇꯥꯕ꯭ꯔꯣ ꯇꯥꯕ꯭ꯔꯣ